ꯑꯂꯣ
ꯎꯝ
ꯀꯦꯇꯔꯤꯒꯤ ꯇꯨꯝꯅꯤꯡꯉꯕ ꯅꯪꯀꯣ
ꯇꯨꯝꯃꯗꯕꯅꯦ ꯄꯨꯡ ꯕꯥꯔꯣ ꯇꯥꯔꯦ
ꯑꯦ ꯀꯩꯅꯣꯅꯪ ꯀꯌꯥ ꯇꯨꯡꯒꯦꯁꯤ ꯅꯍꯥꯟꯒꯩ
ꯅꯍꯥꯟꯈꯩ ꯄꯨꯡ ꯑꯃ ꯑꯃꯗ ꯇꯨꯝꯕ ꯌꯥꯎꯋꯦ ꯑꯃ ꯃꯈꯥꯏ ꯇꯨꯝꯕ ꯌꯥꯎꯋꯦ
ꯇꯗꯨꯨ ꯐꯩ ꯔꯪꯖꯦꯟꯅꯤꯅꯣ
ꯎꯝ
ꯑꯗꯨꯕꯨꯠ ꯅꯩꯔꯅꯤ ꯑꯗꯨꯗꯤ
ꯀꯥꯏꯗꯩꯅꯣꯗ ꯑꯌꯨꯛꯇ ꯊꯦꯡꯅ ꯇꯨꯝꯒꯦ ꯇꯧꯕꯁꯦ ꯑꯈꯣꯏ ꯆꯠꯂꯣꯍꯦ ꯇꯝꯕ ꯂꯣꯏꯔꯦ
ꯑꯌꯨꯛꯇꯤ ꯁꯪꯃꯨꯔꯕ ꯑꯗꯨꯗꯤ
ꯁꯥꯎꯅꯤ
ꯎꯝ ꯑꯗꯨ ꯑꯩꯁꯨ ꯑꯗꯨꯝ ꯇꯧꯒꯦ ꯍꯥꯏꯅꯦ
ꯎꯝ ꯌꯥꯏ ꯌꯥꯏꯌꯦ ꯌꯥꯏ
ꯀꯩꯔ ꯀꯨꯡ ꯈꯠꯂꯦꯗ ꯑꯩꯁꯨ ꯀꯌꯥꯃꯦ ꯇꯥꯁꯤꯜꯂꯛꯇ꯭ꯔꯦ ꯌꯥ ꯇꯔꯀꯔꯤ ꯀꯣ
ꯀꯩ ꯍꯤꯟꯖꯥꯡ ꯖꯥꯒꯦ
ꯎꯠꯇꯤ ꯆꯥꯏ ꯎꯠꯇꯤ ꯂꯪꯗꯤ
ꯉꯥ ꯒꯦꯟꯒ
ꯄꯡꯅꯣꯛꯇ ꯅꯣꯛꯅꯤꯡꯉꯦ ꯏꯁꯥꯖꯦ ꯀꯔꯤꯅꯣ ꯒ꯭ꯌꯥꯟ ꯊꯥꯗꯦ ꯆꯍꯤ ꯒ꯭ꯌꯥ ꯁꯨꯔꯒꯦ
ꯅꯣꯏ ꯅꯣꯏꯠꯇ꯭ꯔꯤ ꯍꯣꯏꯗꯤ ꯇꯨꯝꯈ꯭ꯔꯕꯣ
ꯇꯃꯝ ꯃꯅꯦ ꯅꯪꯒꯤ ꯅꯊꯟꯗꯅꯤꯅꯦ ꯍꯥ
ꯍꯣꯏ
ꯍꯟꯖꯥꯥꯡ ꯅꯪ ꯊꯣꯡꯕ ꯅꯥꯍꯥꯟꯒꯩꯗꯤ ꯅꯪ
ꯀꯌꯥ
ꯆꯥꯏ ꯖꯥꯡꯗꯤ ꯅꯪ ꯑꯗꯨꯝ ꯊꯣꯡꯕ꯭ꯔꯕ
ꯊꯣꯡꯗꯦꯗ ꯑꯩꯅ ꯆꯥꯛ ꯊꯣꯡꯉꯗꯤ ꯆꯥ ꯌꯥꯔꯔꯣꯏ
ꯑꯁ ꯀꯔꯤꯅꯣ ꯍꯥꯏꯁꯨ ꯑꯥ ꯌꯧꯕꯤꯅꯪꯅ ꯆꯥꯛ ꯊꯣꯡꯍꯩꯇ꯭ꯔꯕ
ꯑꯥ ꯌꯧꯔꯁꯨ ꯆꯍꯤ ꯑꯥ ꯑꯣꯏꯔꯁꯨ ꯆꯥꯛ ꯊꯣꯡ ꯆꯥꯛ ꯊꯣꯡ ꯍꯩꯇ ꯌꯥꯗꯦ ꯍꯥꯏꯕ ꯂꯩꯕ꯭ꯔꯣ
ꯑꯩ ꯀꯃꯥꯏꯅ ꯌꯨꯝ ꯄꯥꯟꯗꯣꯏꯕꯗꯨꯗꯤ ꯍꯥꯥ
ꯑꯗꯨꯅꯅꯦ ꯀꯩꯅꯣ ꯇꯧꯗꯣꯏꯕ ꯃꯇꯣꯝ ꯄꯣꯛꯄꯒꯨꯝꯕ ꯅꯨꯨꯄꯥ ꯃꯊꯟ ꯌꯥꯎꯕꯒꯨꯝꯕꯗꯣ ꯑꯣꯏꯅ ꯂꯩꯖꯕ
ꯂꯩꯗꯣꯏꯕ
ꯍꯣꯏ
ꯍ ꯀꯦꯁ ꯇ ꯀꯩꯒꯤꯅꯣ ꯍꯥꯏꯁꯦ
ꯀꯔꯤꯒꯤꯅꯣ ꯍꯥꯏꯗꯤ ꯑꯩꯗꯣ ꯊꯣꯡꯕ ꯊꯥꯛꯄꯗꯣ ꯌꯥꯝ ꯍꯩꯇꯕꯅꯤꯅ ꯈꯣꯟꯊꯤꯗꯣ ꯆꯥꯗ꯭ꯔꯦꯗꯅ ꯍꯌꯦꯡꯋꯥꯏ
ꯎꯝ ꯑꯩ ꯀꯤꯖꯔꯦ ꯑꯩ ꯀꯤꯖꯔꯦ ꯑꯩ ꯀꯤꯔꯦ ꯑꯩ ꯊꯟꯗꯒ ꯄꯣꯛꯁꯤꯜꯂꯤ
ꯍꯥꯏꯗꯤ ꯅꯨꯄꯥꯗꯣ ꯑꯅꯤ ꯑꯍꯨꯝ ꯄꯣꯛꯄ ꯑꯣꯏꯇꯥꯔꯒꯗꯤ ꯈꯠꯅꯔꯣꯏ
ꯅꯪ ꯅꯪ ꯋꯥꯔꯤꯖꯤꯗꯤ ꯑꯩ ꯀꯤꯔꯦ ꯑꯩ ꯀꯤꯔꯦ ꯑꯩ ꯀꯤꯔꯦ ꯑꯩꯕꯨꯨꯡ ꯐꯥꯕꯤꯈꯤꯗ ꯐ ꯐꯥꯔꯨꯔꯦ ꯅꯝꯊꯥꯛ ꯇꯧꯗꯣꯔꯦꯑꯩꯕꯨ
ꯎꯝ ꯎꯝ ꯅꯣꯏꯒꯤ ꯁꯤ ꯀꯩꯅꯣꯗꯒꯤ ꯎ ꯏꯆꯟ ꯊꯣꯏ ꯍꯣꯏ ꯃꯌꯥ ꯑꯗꯒꯤ ꯀꯔꯤ ꯀꯔꯤ ꯀꯔꯤ
ꯜꯂ
ꯀꯩ ꯃꯃꯤꯡꯗꯣ ꯀꯥꯎꯊꯣꯛꯈ꯭ꯔꯦꯅꯦꯍꯦ
ꯅꯨꯄꯥꯔꯥ ꯅꯨꯄꯤꯔꯣ
ꯏꯟꯖꯤꯅꯤꯌꯥꯔ ꯑꯣꯏꯕ ꯑꯝ ꯂꯩꯕ꯭ꯔꯥ
ꯁꯦꯟꯗꯣꯏꯗꯤ ꯈꯟꯗꯦꯗ
ꯎꯝ ꯆꯍꯤ ꯊꯥꯔꯇꯤ ꯊꯥꯔꯇꯤ ꯇꯨ ꯑꯗꯨꯃꯥꯏ ꯑꯣꯏꯔꯝꯒꯅꯤ
ꯑꯦꯁ ꯑꯗꯨ ꯄꯥꯝꯃꯤꯔꯕ
ꯅꯠꯇꯦꯍꯦ ꯈꯪꯕꯔꯥꯥ ꯁꯨꯝ ꯍꯪꯒꯦ ꯇꯧꯅꯤ ꯉꯥꯏꯈꯣ ꯑꯁ ꯃꯃꯤꯡ ꯀꯥꯎꯊꯣꯛꯈ꯭ꯔꯦꯅꯦ ꯕꯤꯅ ꯍꯧꯕꯅꯦ ꯃꯃꯤꯡꯗꯣ
ꯈꯪꯗꯦꯍꯦ ꯈꯪꯕ ꯀꯥꯏ ꯑꯗꯥꯝ ꯂꯥꯞꯄ ꯂꯝꯗꯨꯒꯤ ꯀꯅꯥ ꯈꯪꯗꯣꯏꯅꯣ ꯀꯥꯡ ꯐꯠꯆꯤ ꯀꯥꯡ ꯑꯝꯇꯥ ꯍꯨꯝꯃꯨꯂꯥꯎ
ꯀꯣꯏꯜ ꯊꯥꯎꯌꯥꯗ꯭ꯔꯣ
ꯀꯣꯏꯟ ꯊꯥꯕ ꯁꯣꯔ ꯌꯥꯝ ꯐꯨꯜꯂꯤ ꯊꯕꯥꯛ ꯌꯥꯝ ꯋꯥꯏ
ꯈꯔ ꯂꯥꯞꯅ ꯊꯥꯎ ꯌꯥꯕꯅꯦ ꯑꯗꯨꯝ
ꯅꯪ ꯍꯨꯝꯗꯣꯛꯄ ꯉꯝꯃꯔꯣꯏ ꯍꯥꯏꯔꯣ
ꯅꯣꯏꯃꯥ ꯀꯧ
ꯐꯔꯦ ꯐꯔꯦ ꯅꯪ ꯅꯄꯥꯝ ꯆꯠꯈ꯭ꯔꯣ ꯆꯣ
ꯅꯆꯦꯗ ꯅꯆꯦ ꯍꯥꯏꯗꯣꯛꯀꯦ
ꯀꯅꯥꯗ ꯀꯔꯝꯕ
ꯅꯆꯦ ꯍꯥꯏꯗꯣꯛꯀꯦ
ꯀꯔꯝꯕ ꯏꯆꯦꯅꯣ ꯁꯤꯒꯤ ꯁꯤꯒꯤ ꯑꯦꯃꯤꯌꯨ ꯒꯤꯗ ꯑꯩꯁꯨ ꯍꯥꯏꯗꯣꯛꯀ ꯅꯤ ꯍꯅꯨꯕꯤꯗꯨꯅ ꯑꯩ ꯐꯥꯗꯣꯔꯦꯅ ꯍꯅꯨꯕꯤꯅꯥ ꯑꯩ ꯐꯥꯗꯣꯔꯦꯅ
ꯑꯩꯅ ꯉꯁꯥꯏ ꯑꯩꯅ ꯉꯁꯥꯏ ꯑꯥ ꯃꯉꯣꯟꯗ ꯍꯪꯕꯀꯣ ꯑꯩꯅ ꯉꯥꯁꯥꯏ ꯃꯉꯣꯟꯗꯥ ꯑꯩꯅ ꯎꯝ ꯑꯩꯅ ꯆꯍꯤ ꯀꯌꯥꯒꯤꯅꯣ ꯍꯪꯕ
ꯎꯝ
ꯑꯗꯨꯗ ꯃꯥꯅ ꯍꯥꯏꯔꯛꯄ ꯑꯗ ꯑꯩꯅ ꯑꯁ ꯀꯩꯅꯣ ꯍꯥꯌꯖꯤꯕꯣ ꯑꯩ ꯑꯩꯒꯤꯒ ꯂꯣꯏ ꯃꯥꯟꯅꯩꯅꯦ ꯑꯗꯨꯗꯤꯅ ꯍꯥꯏꯕ
ꯎꯝ
ꯑꯗ ꯃꯥꯅ ꯍꯥꯌꯅꯦ ꯑꯁ ꯅꯪꯒꯤꯗꯨ ꯃꯊꯛꯇ ꯑꯩꯅ ꯑꯃꯨꯛ ꯆꯞ ꯃꯥꯟꯅꯕ ꯑꯃꯃꯨꯛ ꯄꯤꯁꯜꯂꯛꯔꯥꯌꯦ
ꯈꯥꯏꯖꯜ ꯂꯛꯄ ꯍꯥꯏ ꯃꯥꯅ ꯑꯃꯨꯛ
ꯑꯩꯗꯤ ꯍꯥꯏꯗꯣꯛꯆꯔꯨꯅꯨ ꯑꯩꯁꯦ ꯌꯥꯝꯅ ꯈꯠꯄ ꯇꯥꯒꯤꯅꯤ
ꯀꯩꯅꯣ ꯑꯁ ꯀꯥꯏꯔꯦꯍꯦ ꯃꯥꯥꯒ ꯑꯩꯒ ꯋꯥꯔꯤꯒ ꯁꯥꯟꯅ ꯌꯥꯄꯣꯟꯇꯦ ꯃꯗꯨꯏ ꯅꯨꯄꯤꯗꯣ
ꯀꯩꯒꯤꯅꯣ ꯍꯥꯏꯁꯦ
ꯁꯥꯟꯅꯗꯦꯍꯦ ꯄꯥꯛꯅ ꯑꯩ ꯑꯃꯨꯛ ꯑꯃꯨꯛ
ꯀꯩꯗꯧꯔꯕ ꯅꯕꯥꯅꯤ ꯑꯗꯨꯝ ꯁꯥꯟꯅꯇ꯭ꯔꯣ
ꯁꯥꯅꯩꯌꯦ ꯃꯥꯅ ꯑ ꯀꯅꯣ ꯃꯥꯒ ꯃꯤꯠꯇ ꯃꯥꯒ ꯑ ꯅꯨꯃꯤꯠ ꯅꯤꯅꯤ ꯁꯥꯟꯅꯔꯦꯗꯅꯀꯣ
ꯎꯝ
ꯑꯗꯨꯒ ꯅꯪꯒ ꯅꯪꯒ ꯉꯁꯤ ꯁꯥꯟꯅꯩꯁꯤꯅꯤ ꯅꯍꯥꯟ ꯅꯍꯥꯟꯖꯤꯅ ꯑꯃꯨꯛ ꯏꯁꯩ ꯆꯠꯄꯅꯤꯅ ꯅꯨꯃꯤꯠꯇꯨꯃ ꯄꯥꯏꯗ꯭ꯔꯦꯀꯣ
ꯎꯝ
ꯏꯁꯩ ꯆꯠꯄꯒꯤ ꯅꯣꯡꯉꯥꯜꯂꯛꯄꯗꯨꯁꯨ ꯃꯥꯗꯣ ꯀꯩꯅꯣꯗꯣ ꯃꯥꯗꯣ ꯑꯦꯛꯖꯥꯝ ꯂꯩꯌꯦꯅ ꯍꯥꯏꯕ ꯑꯗꯨꯒꯤ ꯃꯥ ꯑꯦꯛꯖꯥꯝ ꯂꯩ ꯍꯥꯏꯕꯒꯤ ꯇꯧꯗ꯭ꯔꯦꯀꯣ
ꯏꯃꯥꯈꯩ ꯐꯅꯗꯤ ꯇ꯭ꯔꯥꯏ ꯇꯧꯔꯝꯕꯅꯤ ꯁꯨꯡꯌꯥ ꯌꯥꯗꯕ ꯁꯨꯡꯌꯥ ꯌꯥꯗꯕ ꯍ ꯍ ꯇꯣ ꯊꯑꯦ
ꯑꯗꯒꯤ ꯉꯁꯤꯁꯤꯅ ꯑꯃꯨꯛ ꯉꯁꯤꯁꯤꯅ ꯉꯁꯥꯏ ꯑꯩꯅ ꯉꯁꯥꯏ ꯑꯩꯅ ꯀꯩꯅꯣ ꯇꯧꯁꯦꯅ ꯍꯥꯏꯔꯒ ꯃꯉꯣꯟꯗ ꯃꯦꯁꯦꯁ ꯊꯥꯕꯗꯨꯗ ꯑꯃꯨꯛ ꯃꯥꯅ ꯑꯃꯨꯛ ꯃꯥꯏ ꯐꯣꯟ ꯄꯩꯁꯥ ꯑꯃꯨꯛ ꯌꯥꯎꯔꯝꯗ꯭ꯔꯕ
ꯎꯝ
ꯑꯗꯨꯗꯒꯤꯅꯦꯕ ꯃꯥꯅ ꯀꯩꯅꯣ ꯇꯧ ꯁꯥꯟꯅꯒꯦꯔꯅ ꯍꯥꯏꯔꯛꯗꯣ ꯑꯗꯨꯩ ꯄꯤꯔꯛꯄꯅꯦꯕ ꯅꯠꯇꯗꯤ ꯑꯩꯔꯣ ꯌꯥꯔꯔꯣꯏꯗꯕ ꯍꯥꯡꯒꯩ ꯍꯥꯡꯖꯜꯂꯨꯔꯒ ꯁꯨꯡꯆꯟ ꯁꯤꯖꯤꯟꯅꯗ꯭ꯔꯗꯤ ꯀꯩ ꯀꯥꯟꯅꯩ
ꯁꯤ ꯁꯤꯒꯤꯗꯃꯛꯇ ꯑꯩꯅ ꯊꯥꯅꯔꯤꯁꯦ ꯅꯠꯇ꯭ꯔꯗꯤ ꯀꯩꯁꯨ ꯇꯧꯅꯤꯡꯒꯦ
ꯎꯝ
ꯕꯦꯗ ꯂꯩꯇꯦ ꯃꯤ ꯑꯅꯧ ꯄꯥꯟꯕꯟꯕ ꯁꯨꯛꯂꯩ ꯂꯩꯇꯦꯕ ꯏꯁꯥꯗ
ꯑꯗꯩ ꯑꯩꯅ ꯑꯩꯁꯨ ꯍꯥꯏꯗꯤ ꯑꯩꯈꯣꯏ ꯃꯥꯒꯤ ꯐꯣꯟ ꯑꯗꯨꯝ ꯂꯨꯝ ꯂꯩꯔꯤꯅꯦ
ꯃꯤꯅꯦꯅ ꯑꯉꯥꯡ ꯑꯣꯏꯖꯕꯕꯤ ꯃꯤꯁꯤꯜꯂꯦ ꯑꯩꯕꯨ ꯐꯥꯗ꯭ꯔꯦ ꯑꯩꯕꯨ ꯑꯗꯨ ꯐꯥꯗꯣꯔꯦ
ꯑꯩ ꯀꯩꯅꯣ ꯇꯧꯔꯅꯤ ꯑꯩꯈꯣꯏ ꯌꯨꯝꯊꯪꯅꯕꯒꯤ ꯑꯉꯥꯡ ꯑꯃꯗ ꯁꯤ ꯇꯥꯛꯄꯤꯔꯒꯦ ꯑꯗꯨꯒ ꯁꯥꯟꯅꯔꯣꯀꯣ
ꯀꯅꯥ ꯅꯨꯄꯥꯔꯣ
ꯅꯨꯄꯤ
ꯎꯝ ꯑꯉꯥꯡ ꯂꯨꯍꯜꯂꯣ
ꯑꯉꯥꯡ
ꯅꯪ ꯌꯨꯝꯊꯪꯅꯕꯩ ꯑꯉꯥꯡꯗꯨ ꯑꯣꯏ ꯂꯩꯔꯒꯗꯤ ꯅꯪꯗꯤ ꯅꯍꯥꯟꯅ ꯑꯗꯨꯗꯨꯅ ꯃꯥꯒ ꯇꯧꯕ ꯌꯥꯗꯕ ꯅꯪꯗꯤ ꯍꯥ
ꯀꯩꯗꯧꯗꯣꯏꯕꯕꯥꯏꯗ꯭ꯌꯥ
ꯑꯦ ꯅꯪ ꯋꯥꯔꯤ ꯁꯥꯟꯅꯗꯕꯗꯤ ꯀꯩꯅꯣ ꯅꯪ
ꯐ ꯆꯂ ꯑꯅꯦ ꯌꯥꯝ ꯕꯤꯖꯤꯕꯉꯅꯦ
ꯑꯗꯣ ꯁꯤ ꯑꯣꯏꯕꯀꯗꯨꯗ ꯅꯪꯅ ꯑꯩꯒ ꯁꯥꯟꯣꯏ ꯄꯤꯁꯜꯂꯛꯇꯣꯏꯅꯤꯅꯦ ꯍꯥ ꯑꯩ ꯁꯣꯝꯗ ꯗ꯭ꯌꯨ ꯆꯠꯅꯕ
ꯅꯪ ꯅꯪꯒ ꯁꯥꯟꯅꯔꯗꯤ ꯐꯗꯣꯏꯅꯦ
ꯐꯔꯣꯏ ꯐꯔꯣꯏ ꯅꯪ ꯑꯗꯨꯝ ꯁꯥꯟꯅꯖꯔꯒꯦ
ꯃꯥꯁꯨ ꯋꯥ ꯈꯅ ꯃꯈ ꯈꯜꯂꯛꯇꯣꯔꯤꯅꯤꯅꯦꯍ
ꯅꯪ ꯈꯟꯕ ꯍꯧꯔꯛꯑꯕ ꯑꯩꯁꯦ
ꯅꯠꯇꯦꯍꯦ ꯃꯥꯅ ꯍꯥꯏꯕ ꯑꯉꯥꯡꯗꯨꯅ ꯍꯥꯏꯕ ꯑꯗꯩ ꯃꯥꯁꯨ ꯑꯩꯉꯣꯟꯗ ꯍꯥꯏꯔꯛꯑꯅꯤ
ꯑ ꯑꯩꯅ ꯁꯨꯃꯥꯏꯅ ꯀꯔꯤꯅ ꯇꯧꯔꯒ ꯉꯥꯡꯕ ꯋꯥ ꯉꯥꯡ ꯁꯉꯥꯡꯁꯤꯅ ꯃꯥꯅ ꯑꯩꯒꯤꯗꯃꯛꯇ ꯋꯥꯈꯜ ꯈꯟꯗꯔꯤꯕꯅꯤꯅꯦ ꯎꯝ ꯈꯜꯂꯛꯇꯣꯔꯤꯕꯅꯦꯕ ꯃꯥꯅ ꯑ ꯂꯥꯏ ꯀꯁꯨꯝ ꯀꯩꯗꯧ ꯃꯅꯨꯡꯗꯅꯨꯡ ꯈꯜꯂꯣꯏ ꯀꯔꯤ
ꯈꯣꯏꯔꯒ ꯍꯦꯛ ꯉꯥꯡꯁꯤꯜꯂꯣ
ꯀꯔꯤ ꯅꯃꯤ ꯏꯖꯥꯎ ꯇ ꯍꯔꯦꯕ ꯅꯥꯖꯤꯃꯥ ꯅꯪꯕꯨ ꯇꯥꯕ꯭ꯔꯃꯤꯅ ꯉꯥꯡꯂꯤꯕꯁꯦ ꯅꯥꯖꯤꯃꯥ ꯇꯨ ꯅꯪꯅ ꯑꯉꯥꯡꯗ ꯄꯤꯔꯗꯤ ꯇꯨ ꯑꯩ ꯗꯕꯜ ꯗꯕꯜ ꯐꯪꯗꯣꯏꯅꯦ ꯋꯥꯅꯤ ꯃꯥ ꯌꯥꯗ꯭ꯔꯀꯥꯟꯗ ꯅꯪꯉꯣꯟꯗ ꯑꯃꯨꯛ ꯇꯧꯔꯒ
ꯍꯥꯏ ꯇꯨꯃꯤꯟ ꯂꯩꯌꯨ ꯇꯥꯅꯤꯡꯗꯦ꯫
ꯇꯨꯏꯅꯦ ꯇꯨ ꯑꯩꯗꯤ ꯃꯌꯥꯝ ꯐꯪꯗꯕ ꯌꯥꯗꯕꯅꯦꯕ
ꯅꯪ ꯅꯪ ꯕꯂꯣꯛ ꯇꯧꯁꯟꯕꯤꯔꯛꯄ ꯁꯣꯏꯗꯅ꯫
ꯑꯁ ꯇꯧ ꯇꯧꯔꯛꯁꯅꯨ ꯃꯥ ꯈꯪꯒꯅꯤꯅ ꯑꯩꯅ꯫
ꯎꯝ
ꯇꯨ ꯑꯅꯧꯕ ꯑꯩ ꯀꯤꯔꯦ ꯀꯤꯔꯦ ꯀꯤꯔꯦ ꯑꯗꯨ ꯋꯥꯂꯤ ꯋꯂꯤꯕ ꯅꯖꯤꯃꯥ ꯅꯪꯕꯨ ꯑꯩ ꯋꯥꯠꯂꯤꯕ꯫
ꯅꯌꯥ ꯌꯥꯝꯝ ꯍꯤꯒꯂꯦꯕ
ꯅꯪ ꯇꯨꯝꯅꯤꯡꯉꯕꯃꯤ
ꯑꯩ ꯇꯨꯝꯃꯗꯅꯤ ꯇꯨꯝꯃꯗꯅꯦ ꯉꯥꯏꯍꯥꯛ ꯂꯩꯔꯒ ꯐꯣꯟ ꯑꯩꯈꯣꯏ ꯃꯥꯒꯦ ꯄꯣ ꯆꯥꯁ ꯇꯣꯛꯁꯅꯕꯤꯔꯕꯅꯦ꯫
ꯎꯝ
ꯑꯗꯨꯒ ꯐꯣꯟ ꯉꯥꯏꯍꯥꯛ ꯃꯦꯠꯂꯅꯤ
ꯑꯗꯨꯨ ꯑꯌꯨꯛ ꯉꯟꯇꯥ ꯍꯦꯛ ꯄꯨꯡ ꯀꯌꯥꯗ ꯍꯧꯒꯠꯀꯦ ꯅꯪ
ꯄꯨꯡ ꯇꯔꯦꯠ ꯃꯈꯥꯏꯅꯤ꯫
ꯏꯁ ꯅꯪ ꯈꯪꯅꯤ ꯅꯪꯂꯤ ꯆꯥꯛꯀꯁꯤꯡ ꯇꯣꯛꯑ ꯀꯥꯟꯗ ꯅꯥꯟꯅ ꯅꯥꯟꯅ ꯑꯃꯨꯛ ꯇꯧꯁꯦ ꯅꯥꯟꯅ ꯃꯁꯥ ꯅꯥꯟꯅꯀꯣ ꯑꯗꯨꯗꯗꯤ ꯑꯃꯨꯛ ꯈꯔ ꯊꯣꯛꯂꯛꯀꯅꯤꯕ ꯄꯣꯠꯁꯦ꯫ ꯈꯤꯇꯪꯗꯤ ꯊꯣꯛꯂꯛꯀꯅꯤ ꯑꯩ ꯊꯥꯖꯕ ꯂꯩ꯫
ꯑꯗꯨꯝꯕ ꯂꯩꯕ꯭ꯔꯥ꯫
ꯊꯖꯕꯂꯦ ꯑꯦ ꯍꯧꯖꯤꯛ ꯍꯧꯖꯤꯛ ꯃꯇꯝꯁꯤ ꯁꯤ ꯁꯤꯒꯤ ꯃꯇꯝꯅ ꯁꯤꯒꯤ ꯋꯥꯔꯤ ꯁꯥꯟꯅꯒꯗꯕ ꯃꯇꯝꯂ ꯍꯥ ꯅꯪꯒꯤ ꯑꯉꯥꯡ ꯋꯥꯔꯤ ꯁꯥꯟ ꯂꯩꯒꯦ ꯑꯗꯨ ꯍꯧꯖꯤꯛ
ꯍꯧꯖꯤꯛꯅ ꯁꯦꯡꯟꯅꯒꯗꯕ ꯃꯇꯝꯅꯦ
ꯀꯔꯤ
ꯅꯦꯠꯋꯥꯛ ꯌꯥꯕ ꯃꯇꯝ ꯅꯦꯠꯋꯥꯛ ꯌꯥꯕ ꯃꯇꯝ꯫
ꯅꯨꯡꯗꯥꯡꯂꯕ
ꯋꯥꯔꯤ ꯍꯥꯏꯁꯤꯗꯤ ꯅꯦꯠ ꯋꯥꯔꯤ ꯍꯥꯏꯁꯤꯗꯤ ꯅꯦꯠꯋꯥꯛ ꯌꯥꯕ ꯃꯇꯝ ꯈꯔꯅ ꯁꯥꯥꯟꯒꯗꯕ
ꯁꯤꯖꯔꯕ
ꯅꯠꯇꯦ ꯑꯃꯍꯦꯛꯇ
ꯑꯃ ꯍꯦꯛꯇ ꯑꯗꯨ ꯑꯣꯏꯔꯁꯨ ꯂꯩꯗꯨꯅ ꯁꯨꯝ ꯅꯨꯡꯗꯥꯡꯁꯤꯗꯕꯨ ꯑꯗꯨꯝ ꯂꯩꯇꯅ ꯍꯧꯖꯤ
ꯅꯁꯨ ꯈ꯭ꯋꯥꯏ ꯁꯟꯅꯅꯕ ꯃꯊꯗ ꯌꯥꯗ꯭ꯔꯣ ꯑꯗꯨꯗꯤ
ꯀꯩꯕ
ꯋꯥꯔꯤ ꯁꯥꯟꯅꯅꯕ ꯑꯃꯝ ꯊꯝꯖꯤꯜꯂꯨ ꯌꯥꯗ꯭ꯔꯣ꯫
ꯊꯝꯅꯤꯡꯗꯦꯗ ꯊꯝꯅꯤꯡꯕ
ꯎꯝ ꯅꯠꯇ꯭ꯔ ꯅꯠꯇ꯭ꯔꯒ ꯑꯥꯏꯐꯣꯟ ꯄꯥꯏꯕꯒꯤ ꯌꯥꯗꯦ ꯑꯗꯨꯔꯥ꯫
ꯊꯝꯅꯤꯡꯕ ꯐꯥꯎ ꯗꯦꯃꯤ
ꯂꯩꯗꯤ ꯂꯩꯔꯝꯗꯤ ꯄꯣꯠꯅꯤ
ꯂꯩꯔꯝꯅꯤꯌꯦ
ꯎꯝ
ꯂꯩꯇꯦ ꯀꯥꯏꯔꯩ ꯂꯩꯗꯣꯏꯅꯣ ꯑꯩ ꯆꯍꯤ ꯑꯩ ꯀꯨꯏꯔ ꯇꯨ ꯊꯥꯎꯖꯟ ꯇ꯭ꯋꯦꯟꯇꯤ ꯀꯥꯏꯅ ꯌꯥꯗꯦꯃꯤ ꯏꯂꯞꯁꯦ ꯐꯥꯒꯤ ꯇꯧꯕ ꯌꯥꯗꯦ ꯃꯤ ꯊꯥꯖꯗ꯭ꯔꯔꯤ ꯃꯤ ꯍꯧꯖꯤꯛ ꯀꯅꯥ ꯊꯥꯖꯗ꯭ꯔꯤ ꯃꯤ ꯋꯥꯔꯤ ꯃꯌꯥꯝ ꯃꯌꯥꯝ ꯂꯩ ꯁꯣ ꯁꯣ ꯁꯣ ꯂꯣꯡ ꯏꯁꯇꯣꯔꯤ ꯆꯍꯤ ꯑꯃꯨꯛ ꯀꯣꯢꯅꯔꯦ ꯑꯗꯨꯗꯕꯨ ꯍꯨꯟꯗꯣꯛꯑꯃꯥꯝ ꯆꯥꯠꯈꯤ ꯍꯣꯏꯔꯣꯡꯂꯕ
ꯑꯣ ꯐꯔꯦ ꯐꯔꯦ ꯎꯝꯇꯃ ꯏꯅꯥꯏ ꯨꯗ ꯏꯠ ꯁ꯭ꯤ꯭ꯔꯤꯝꯁ
ꯎꯝ